ꯀꯩꯗꯧꯔꯤꯅꫭ
ꯀꯩꯁꯨ ꯇꯧꯗꯦ ꯑꯩꯈꫭꯏꯗꯤ ꯍ
ꯆꯥꯗ꯭ꯔꯣ
ꯇꯥꯏꯌꯦ ꯇꯥꯏ
ꯀꯔꯤ ꯏꯪꯖꯥꯡ ꯆꯥꯔꯒꯦ
ꯆꯥꯗ꯭ꯔꯤꯗ ꯀꯩꯗꯧꯔꯤꯅꫭ
ꯀꯩꯁꯨ ꯇꯧꯗꯦ ꯐꯝꯃꯦ ꯅꯪꯗꯤ
ꯑꯩ ꯀꯩꯁꯨ ꯇꯧꯗꯦ ꯍ
ꯆꯥꯛꯇꯤ ꯆꯥꯔꯕꯣ
ꯆꯥꯛ ꯆꯥꯗ꯭ꯔꯤꯌꯦ
ꯌꯦꯡꯉꯤꯁꯦꯅ
ꯍꫭꯏ
ꯊꯣꯡꯕ ꯍꯥꯎꯗ꯭ꯔꯕꯣ
ꯊꯣꯡꯕꯗꯤ ꯂꯣꯏꯗꯔꯤꯗ ꯑꯗꯣ ꯆꯥꯛ ꯆꯥꯗ꯭ꯔꯤ ꯅꯪꯗꯤ
ꯎꯝ ꯑꯩꯗꯤ ꯆꯥꯔꯦ ꯑꯃꯨꯛ ꯂꯥꯝꯗꯣꯏꯔꯦ
ꯏꯁ ꯀ꯭ꯔꯤ ꯍꯤꯟꯖꯥꯡ ꯆꯥꯔꯒꯦ
ꯉꯥꯁꯤꯁꯦ ꯁꯧꯒ꯭ꯔꯤ ꯆꯥꯏ ꯑꯜꯂꯨꯒ
ꯑꯣ ꯍꯥꯎꯔꯦꯅꯦ
ꯁꯥꯕ꯭ꯔꯣ
ꯀꯩꯅꫭ ꯑꯩꯁ ꯉꯁꯤꯗꯤ ꯌꯥꯝ ꯁꯥꯕ ꯑꯣꯏꯗꯦ
ꯀꯩꯗꯧꯔꯤꯅꯣ
ꯀꯩꯁꯨ ꯇꯧꯗꯦꯗ ꯐꯝꯃꯤ
ꯀꯣꯏꯕꯒ ꯆꯠꯇ꯭ꯔꯣ
ꯆꯠꯇꯦꯗ ꯅꯨꯡꯁꯥ ꯁꯥꯏ ꯁꯤꯗꯗꯤ ꯊꯣꯛꯄ ꯐꯥꯎ ꯉꯝꯗꯦ
ꯌꯨꯝꯗ ꯈꯛꯇ ꯂꯩꯒꯅꯨꯅꯦ ꯃꯔꯛ ꯃꯔꯛꯇꯤ ꯀꯣꯏꯕꯁꯨ ꯆꯠꯂꯨꯅꯦ
ꯀꯣꯏꯅꯕ ꯆꯠꯄ ꯃꯤꯁꯨ ꯂꯩꯇꯦ ꯅꯨꯡꯁꯥꯁꯨ ꯌꯥꯝ ꯁꯥꯏꯌꯦ
ꯂꯩꯒꯅꯤꯗ ꯊꯤꯌꯣ
ꯆꯥꯛ ꯆꯥꯕ ꯌꯥꯝ ꯊꯦꯡꯉꯤꯅꯦ ꯀꯔꯝ ꯀꯥꯟꯗ ꯆꯗꯣꯏꯅꯣ
ꯉꯥꯇꯪ ꯂꯩꯔꯗꯤ ꯆꯥꯔꯅꯤ
ꯃꯤ ꯂꯩꯕꯗꯤ ꯌꯥꯝ ꯂꯩꯌꯦ ꯑꯗꯨ ꯇꯤꯟꯅꯕꯗꯤ ꯂꯩꯇꯦꯅ
ꯅꯣꯡ ꯐꯥꯗꯣꯛ ꯆꯞꯃꯤꯟꯅꯕꯗꯤ ꯌꯥꯏꯌꯦꯗꯅ ꯅꯪꯁꯨ
ꯌꯥꯏ ꯌꯥꯏ
ꯂꯥꯑꯕꯅꯤꯅ ꯀꯔꯤ ꯎꯄꯥꯏ ꯂꯩꯅꯤ ꯍꯧꯖꯤꯛꯀꯥꯟꯗꯤ ꯒꯥꯔꯤꯁꯨ ꯁꯨ ꯆꯠꯄꯨꯗꯤ ꯆꯠꯂꯦ ꯑꯗꯨꯔꯁꯨ
ꯆꯠꯅꯤꯡꯉꯦ ꯍꯥꯏꯔꯒ ꯄꯪꯆꯠ ꯆꯠꯕ ꯌꯥꯗꯦꯅꯦ
ꯀꯤꯒꯅꯨꯅꯦ ꯀꯁꯨ ꯀꯥꯏꯗꯦꯅꯦ
ꯂꯕꯗꯤ ꯂꯥꯛꯑꯒꯦ ꯃꯅꯤꯅ ꯀꯔꯝ ꯀꯥꯟꯗ ꯆꯥꯛ ꯆꯥꯗꯣꯏꯅꯣ ꯅꯣ ꯅꯪꯗꯤ
ꯈꯜꯗꯔꯦ ꯉꯍꯥꯛ ꯂꯩꯔꯒ ꯆꯥꯔꯅꯤ ꯆꯥꯕꯕꯨꯗꯤ
ꯎꯝ
ꯅꯨꯡꯁꯥ
ꯇꯣꯛꯇꯔꯣ ꯅꯣꯏ
ꯇꯣꯛꯇꯔꯣ ꯅꯥꯣꯏꯗꯗꯤ ꯉꯁꯤꯁꯦ ꯅꯨꯁꯥꯁꯦ ꯌꯥꯝ ꯀꯟꯕꯗꯤ ꯅꯠꯇꯦꯗ ꯎꯝ
ꯑꯁ ꯅꯣꯛꯅꯤꯡꯉꯦꯗ ꯀꯣ
ꯀꯩ ꯀꯩ ꯗꯧꯔꯤꯅꯣ
ꯅꯣꯛ ꯑꯣ ꯅꯣꯛ ꯑꯣ
ꯀꯩ
ꯑꯩꯅ ꯍꯥꯏꯗ꯭ꯔꯣ
ꯑꯥ
ꯑꯩꯅ ꯍꯥꯏꯗ꯭ꯔꯣ
ꯅꯣꯕꯅꯦ ꯐꯕꯅꯦ ꯀꯩꯅꯣ
ꯅꯣꯛꯣ ꯅꯣꯛꯣ
ꯍꯥꯏ ꯍꯥꯏ
ꯃꯔꯛ ꯃꯔꯗꯗꯤ ꯃꯔꯛ ꯃꯔꯛꯗꯗꯤ ꯅꯣꯡꯄꯥ ꯇꯥꯕꯅꯤ ꯌꯥꯝ ꯀꯟꯅꯗꯤ ꯅꯣꯀꯛꯅꯨꯀꯣ
ꯎꯝ
ꯃꯤꯅ ꯑꯉꯥꯎꯕ ꯃꯂꯁ ꯈꯟꯈ꯭ꯔꯅꯤ
ꯁꯛꯗꯨꯒꯥ ꯑꯉꯥꯎꯕꯤ ꯑꯣꯟꯁꯤꯜꯂꯛꯏꯅꯦ
ꯌꯨꯝ
ꯍꯥꯥ
ꯌꯨꯝꯗ ꯈꯛꯇ ꯂꯩꯕꯩꯔꯣ
ꯎꯝ ꯌꯨꯝꯗ ꯈꯛꯇ ꯂꯩꯕꯒꯤ ꯌꯨꯝꯗ ꯌꯨꯝꯗ ꯑꯗꯨꯝ ꯂꯩꯕꯁꯨ ꯃꯆꯨꯗꯤ ꯊꯣꯛꯇꯦꯅꯦ
ꯇꯦꯅꯦ ꯌꯨꯝꯗ ꯑꯗꯨꯨꯝ ꯂꯩꯔꯥꯁꯨ
ꯌꯨꯝꯒꯤ ꯍꯤꯡꯒꯔꯥ ꯑꯣꯏꯅ ꯁꯦꯝꯃꯒ ꯌꯨꯝꯒꯤ ꯏꯁ ꯏꯁꯀꯤꯟ ꯀꯦꯌꯔꯗꯣ ꯁꯦꯝꯃꯒ ꯀꯩꯀꯩꯅꯣ ꯇꯧꯔꯣ
ꯆꯠꯅꯔꯗꯤ ꯄꯤꯝꯄꯜꯁ ꯊꯣꯛꯑꯅꯤ ꯀꯩꯗꯧꯅꯤ ꯑꯗꯨꯅ
ꯇꯔꯥꯏ ꯊꯧ ꯍꯣꯗꯅ
ꯈꯟꯕꯗꯤ ꯈꯟꯕꯅꯦ ꯇ꯭ꯔꯥꯏ ꯇꯧꯒꯦ ꯍꯥꯏꯔꯣꯀꯣ ꯀꯤꯕ ꯀꯤꯕ ꯐꯥꯎꯕ ꯆꯅꯗꯗꯤ ꯀꯃꯥꯏꯅ ꯇꯧꯒꯅꯤ ꯑꯃꯨꯛ ꯍꯦꯟꯅ
ꯔꯥꯏꯁ ꯇꯧꯒꯦ ꯒ꯭ꯔꯦꯟꯗꯔꯗ ꯇꯒꯣ
ꯃꯥ
ꯃꯥꯡꯉꯦꯗꯅ ꯔꯥꯏꯁꯀꯤꯁꯦ ꯑꯩꯈꯣꯏ ꯑꯩꯈꯣꯏꯒꯤ ꯀꯩꯅꯣ ꯌꯥꯝ ꯉꯎꯍꯟꯕ ꯃꯥꯂꯦꯀꯣ
ꯑꯗꯨꯕꯨꯗꯤ ꯈꯪꯗꯦꯀꯣ ꯏꯁꯀꯤꯟꯗꯣ ꯈꯁ ꯍꯣꯏ ꯄꯥꯏꯁꯨ ꯆ ꯊꯣꯛꯑꯣ ꯑꯗꯨꯒ ꯒ꯭ꯔꯥꯏꯟꯗꯔꯗ ꯇꯥꯛꯑꯣ ꯑꯇꯥꯥꯛ ꯑꯄꯥ ꯂꯣꯏꯔꯒ ꯑꯃꯨꯛ ꯊꯣꯡꯉꯣ ꯅꯞ ꯅꯞ ꯂꯥꯎꯔꯒ ꯀꯣ ꯑꯗꯨ ꯇꯩꯔꯣ
ꯎꯝ ꯅꯪꯁꯨ ꯇꯧꯕ꯭ꯔꯥ ꯑꯗꯨꯗꯤ
ꯅꯍꯥꯟ ꯇꯧꯔꯝꯃꯦ ꯇꯟꯕꯒꯤ ꯊꯣꯛꯑꯦ ꯑꯃꯨꯛ
ꯄꯥꯟꯅ ꯏꯍ ꯏꯅꯦ
ꯑꯩꯈꯣꯏꯗꯤ ꯒ꯭ꯔꯥꯏꯟꯗꯔ ꯂꯩꯗꯕꯅꯤꯅꯀꯣ
ꯑꯣ ꯑꯣ ꯑꯗꯣ ꯅꯣꯡꯃ ꯇꯧꯕꯗꯨꯅꯦ ꯅꯪ
ꯑꯗꯨ ꯇꯧꯕ ꯅꯨꯃꯤꯅ ꯔꯤꯖꯜ ꯀꯃꯥꯏꯅ ꯇꯧꯋꯤ ꯔꯤꯖꯜ ꯈꯪꯕ꯭ꯔꯥ
ꯑꯁ ꯅꯣꯡꯃ ꯈꯛꯇ ꯔꯤꯖꯜ ꯀꯃꯥꯏꯅ ꯊꯣꯛꯇꯣꯏꯅꯣ ꯅꯪꯁꯨ ꯌꯥꯏꯑꯦꯗ ꯍꯦꯃꯟꯗ꯭ꯔꯣ ꯑꯗꯨꯗꯤ
ꯑꯗꯨꯔꯁꯨ ꯂꯩꯗꯅ ꯑꯩꯈꯣꯏ ꯀꯃꯥꯏ ꯇꯧꯢ
ꯑꯁ ꯑꯗꯨꯗꯤ ꯌꯥꯔꯤꯍꯦ
ꯎꯝ
ꯑꯗꯨꯝ ꯇꯩꯌꯣ ꯅꯨꯡꯗꯥꯡꯗ ꯍꯧꯒꯠꯄ ꯃꯇꯝꯗ ꯑꯗꯨ ꯐꯕꯅꯦ
ꯎꯝ
ꯃꯔꯛ ꯃꯔꯛꯇꯗꯤ ꯑꯩꯈꯣꯏꯅ ꯁꯦꯝꯕ ꯏꯁꯀꯤꯟ ꯀꯦꯌꯔꯁꯨ ꯁꯤꯖꯤꯟꯅꯗꯕꯅꯤ ꯁꯤꯖꯤꯟꯅꯒꯗꯕꯅꯦ ꯃꯤꯒꯤ ꯈꯒ ꯁꯤꯖꯤꯟꯅꯕ ꯌꯥꯔꯦ
ꯎꯝ
ꯑꯗꯨꯅꯤ ꯍꯦꯟꯃꯦꯠ ꯑꯣꯏ ꯍꯦꯟꯃꯦꯠꯁꯨ ꯃꯔꯛ ꯃꯔꯛꯇ ꯀꯣ
ꯃꯦꯠ ꯕꯥꯢ ꯃꯤ ꯍꯥꯏꯔꯒ
ꯌꯥꯝ ꯁꯥꯕ ꯍꯧꯔꯦ ꯁꯤꯗꯗꯤ ꯅꯨꯡꯁꯥ ꯌꯥꯝ ꯅꯨꯡꯁꯥꯁꯤꯅ ꯌꯥꯝ ꯀꯟꯅꯤ
ꯑꯗꯨꯗꯤ ꯌꯥꯝ ꯀꯟꯅꯦ ꯋꯦꯗꯔꯗꯤ ꯅꯨꯡꯉꯥꯏꯌꯦ
ꯃꯁꯥꯗꯤ ꯈꯔ ꯃꯝꯕꯅꯦ ꯍꯧꯖꯤꯛ ꯑꯁ ꯍꯧꯖꯤꯛꯇꯤ ꯌꯥꯗ꯭ꯔꯦ
ꯍꯥ
ꯆꯥꯛ ꯂꯥꯝꯗ꯭ꯔꯣ
ꯂꯥꯝꯗ꯭ꯔꯤꯗ ꯑꯩꯈꯣꯏꯗꯤ ꯊꯦꯡ ꯊꯦꯡꯅ ꯆꯥꯏꯌꯦ ꯆꯥꯛ ꯊꯣꯡꯗꯦ
ꯊꯦꯡ ꯊꯦꯡꯅ ꯆꯥꯕꯒꯤ ꯅꯣꯏꯗꯤꯀꯣ
ꯍꯣꯏ
ꯑꯩꯈꯣꯏꯒꯤ ꯍꯌꯦꯡ ꯄꯣꯛꯝꯂꯥꯝ ꯂꯩꯏꯔꯦꯗ
ꯑꯩꯈꯣꯏꯗꯤ ꯑꯗꯨꯝ ꯊꯦꯡꯅ ꯆꯥꯏꯌꯦ
ꯑꯥ
ꯑꯩꯈꯣꯏꯗꯤ ꯑꯗꯨꯝ ꯊꯦꯡꯅ ꯆꯥꯕꯅꯦ ꯉꯟꯅ ꯆꯥꯕ ꯑꯁ
ꯑꯩꯈꯣꯏꯗꯤ ꯑꯩꯈꯣꯏꯗꯤ ꯍꯦꯡꯉ ꯍꯦꯡ ꯉꯥꯟꯂ ꯉꯟꯅ ꯆꯥꯒ꯭ꯔꯝꯃꯤ
ꯅꯣꯉꯥꯜ
ꯑꯩꯈꯣꯢꯒꯤ ꯅꯨꯃꯤꯠ ꯑꯩꯈꯣꯢꯗꯤ ꯅꯨꯡꯗꯥꯡ ꯇꯥꯔꯝꯗꯥꯢꯗ ꯆꯥꯗꯣꯢꯅꯤ ꯅꯨꯡꯊꯤꯜꯒꯤ
ꯂꯩꯒꯗꯣꯏꯔꯣ ꯊꯕꯛ
ꯍꯣꯏ ꯂꯩꯌꯦ ꯀꯩꯁꯨ ꯆꯠꯂꯣꯏꯗ ꯆꯠꯅꯤꯉꯥꯏꯁꯨ ꯂꯩꯇꯦ꯫
ꯐꯤ ꯁꯥꯒꯦ ꯍꯥꯏꯔꯒ ꯐꯤꯁꯨ ꯁꯨꯝꯇꯧ ꯇꯧꯔꯛꯇꯦꯅꯦ ꯑꯈꯣꯏ
ꯑꯁ ꯐꯤꯁꯨ ꯍꯥ ꯁꯥꯕ ꯍꯩꯕ꯭ꯔꯣꯅꯦ ꯅꯪꯁꯦ?
ꯃꯒꯣꯡ ꯑꯃ ꯇꯧꯕꯗꯨꯗꯤ ꯍꯩꯇꯦ ꯂꯥꯏꯕꯗ ꯍꯩꯅꯤꯗ
ꯆꯨꯝꯅ ꯁꯥꯕꯗꯨꯅꯤꯅꯦ